ꯇꯥꯔꯦ ꯇꯥꯔꯦ ꯀꯩꯅꯣ ꯅꯪꯅ ꯇꯧꯔꯛꯈꯤꯗ꯭ꯔꯦ ꯍꯥꯏꯔꯝꯃꯦꯗ ꯑꯩꯉꯣꯟꯗ
ꯍꯥ ꯑꯣ ꯁꯣꯝ ꯇꯅꯦ ꯋꯥꯗ ꯌꯥꯕꯅꯦꯅ
ꯑꯣ ꯑꯅ ꯣꯁ ꯇꯣꯗꯠꯇ ꯍꯥꯎꯗ꯭ꯔꯣꯥꯏ ꯇ ꯏꯟꯖꯥꯡ ꯀꯟ ꯁꯦꯝꯦꯕꯣ ꯆꯥꯛ ꯀꯅꯥꯟ ꯊꯣꯡ ꯇꯥꯔꯦ ꯉꯁꯤꯗꯤ
ꯑꯁꯤꯁꯦ ꯑꯩꯅ ꯆꯥꯛꯁꯦ ꯊꯥꯡꯒꯠꯂꯨꯔꯁꯤꯔꯅ ꯇꯧꯅꯩ ꯏꯆꯦꯁꯨ ꯃꯥ ꯄꯨꯡ ꯇꯔꯦꯠ ꯃꯈꯥꯏꯗ ꯍꯜꯂꯛꯑꯦꯕꯀꯣ
ꯑꯗ ꯗꯦꯕꯣꯔꯗꯤꯡ ꯆꯠꯄꯗꯣ
ꯑꯣ ꯑꯣ ꯑꯥꯕꯅꯤ ꯃꯗꯦꯕꯗꯣ
ꯍꯣꯏ ꯑꯗꯨꯅ ꯏꯃꯥꯅ ꯑꯌꯥꯝꯕꯗꯤ ꯊꯣꯡꯕꯅꯦ ꯑꯩꯈꯣꯏ ꯁꯨꯝ ꯐꯤ ꯁꯥꯕꯗꯨꯗꯣ ꯗꯪꯆꯥꯛ ꯄꯨꯟꯕꯗꯣ ꯃꯥꯅ ꯃꯟꯕꯤꯕꯅꯦꯕꯀꯣ ꯑꯗꯨ ꯇꯧꯕꯅꯦ ꯑꯩꯅ ꯎꯝ ꯈꯔ ꯆꯥꯛꯑꯦ ꯈꯔ ꯃꯥ ꯃꯥ ꯐꯧꯣꯟꯗ ꯑꯃꯨꯛ ꯆꯠꯊꯣꯛꯈ꯭ꯔꯦ ꯑꯗꯩ ꯍꯣꯔꯦꯟ ꯅꯨꯃꯤꯗꯥꯡ ꯃꯟꯒꯦ ꯍꯥꯏꯔ
ꯁꯥꯊꯤꯒꯅꯤ ꯑꯗꯨꯅꯒꯛꯇꯂꯥꯑꯗꯦ ꯍꯥꯏꯗꯤ ꯅꯪꯒ ꯑꯪꯕꯅꯤꯅ ꯄꯥꯃꯨꯈꯒꯤꯇꯣꯛꯄꯁꯨꯀꯣ ꯀꯩꯅꯣ ꯋꯥꯟ ꯄ꯭ꯂꯥꯏꯅꯤ ꯑꯗꯩ ꯇꯨ ꯄ꯭ꯂꯥꯏꯅꯤ ꯖꯣꯞ ꯂꯥꯎ ꯂꯥꯎꯊꯣꯛꯈ꯭ꯔꯁꯤ ꯑꯩꯁꯨ ꯑꯃꯗꯨꯗ ꯂ ꯂꯄꯥ ꯆꯅꯤ ꯌꯥꯡꯈꯩ ꯑꯣꯏꯟꯕꯤꯔꯛꯄꯅꯤꯅ
ꯍ ꯑꯗꯨꯅ ꯉꯜꯂꯤꯉꯩꯁꯤꯗ ꯊꯥꯡꯒꯠꯄꯤꯔꯨꯔꯁꯤꯔꯅ ꯈꯜꯂꯝꯃꯤ ꯄꯨꯡ ꯇꯥꯔꯦ ꯍꯣꯏ
ꯁ꯭ꯀꯨꯜ ꯆꯠꯄꯅꯕꯨ ꯄꯨꯡꯗꯣ ꯇꯦꯟ ꯃꯔꯤ ꯐꯟꯗꯦ ꯕꯣꯔꯗꯤꯡꯗꯤ ꯄꯨꯡ ꯇꯔꯦꯠꯀꯤ ꯃꯌꯥ ꯑꯗꯨꯝ ꯃꯉꯥ
ꯍꯏ
ꯑꯗꯨꯅ ꯑꯩꯈꯣꯏ
ꯑꯉꯥꯡꯅꯦꯅ ꯂꯣꯏ ꯒ꯭ꯌꯥꯟ ꯇꯥꯔꯗꯤ ꯐꯩꯌꯦꯕꯀꯣ
ꯑꯥꯎ ꯀꯩꯅꯣ ꯇꯧꯔꯑꯒ ꯁ꯭ꯀꯨꯜꯒꯤꯅꯕꯨ ꯍꯥꯏ ꯁꯥꯃꯤ ꯄꯦꯔꯠ ꯑꯃꯇ ꯑꯣꯏꯔꯁꯨ ꯃꯥꯏꯗ ꯕ꯭ꯔꯦꯛ ꯂꯩꯇ꯭ꯔꯅꯦ
ꯎꯝ
ꯍꯪꯗꯦ ꯑꯗꯒꯤ ꯃꯣꯏ ꯅꯨꯃꯤꯠꯇꯨꯒꯤ ꯀꯩꯅꯣ ꯑꯣꯖꯥ ꯃꯍꯨꯠ ꯂꯥꯛꯇꯕ ꯅꯨꯃꯤꯠꯅ ꯈꯔ ꯆꯪꯖꯔꯒ ꯁꯨ ꯂꯥꯛꯄ ꯅꯨꯃꯤ ꯌꯥꯧꯕꯗꯗꯤ ꯄꯦꯔꯠ ꯑꯅꯤꯗ ꯍꯦꯟꯅ ꯐꯪꯗꯀꯥꯁ ꯌꯥꯎꯕꯒꯤ ꯑꯗꯨꯕ ꯅꯨꯃꯤꯠ ꯅꯨꯃꯤꯠꯇꯨꯒꯤ ꯄꯣꯜꯂꯝꯗꯣꯏꯅꯦꯕ ꯣꯔꯗꯤꯌꯥꯉ ꯑꯗꯣ ꯑꯣ ꯌꯥ ꯑꯣꯟꯅꯔ ꯂꯩꯅ ꯑꯩ ꯊꯥꯏꯅ ꯍꯦꯄꯦ ꯑꯃ ꯂꯣꯡꯗꯥ ꯇꯥꯅꯦ ꯍꯦꯛ ꯍꯜꯂꯛꯄꯒꯅꯦ ꯆꯥꯒꯦ ꯆꯥꯔꯅꯕ ꯑꯗꯨꯝ ꯂꯦꯡꯈꯠꯈꯤꯕ ꯏꯃꯨꯡꯁꯤꯗ
ꯍꯣꯏ ꯑꯗꯨꯅ ꯊꯕꯛ ꯑꯇꯩ ꯑꯝꯇ ꯁꯨꯅꯤꯡꯗꯕꯗꯣ ꯋꯥꯕꯅꯦ ꯑꯉꯥꯡ ꯂꯥꯛꯑꯣꯕꯅꯦ ꯑꯗꯣ ꯋꯥꯏꯑꯦꯕ ꯑꯩꯐꯧ ꯍꯟꯗꯛ ꯈꯔ ꯃꯍꯨꯠ ꯆꯪꯉꯨꯏꯑꯕꯀꯣ ꯁꯀꯨꯜꯒꯤ ꯗ ꯕꯣꯔꯗꯤꯡ ꯅꯠꯇꯦ ꯑꯉꯥꯡ ꯃꯆꯥꯁꯤꯡꯗꯣ ꯋꯥꯈꯖꯥꯠꯅꯤ ꯂꯝ ꯍꯦꯟꯕꯩ ꯊꯣꯡꯅꯥꯎꯀꯥꯁꯦ ꯀꯥꯈꯠꯂꯛꯄ ꯑ ꯅꯣꯏ ꯑꯗꯨꯝ ꯃꯤ ꯑꯗꯩ ꯃꯃꯥꯟꯅꯕ ꯃꯁꯦꯟꯁꯦ ꯑꯃꯨꯛ ꯐꯨꯅꯕ ꯑꯩꯅ ꯅꯣꯏ ꯅꯣꯏ ꯍꯦꯟꯃꯠꯂꯀꯣ ꯅꯣꯏ ꯁꯤꯗ ꯃꯄꯥꯟꯗ ꯄꯨꯊꯣꯛꯄ ꯐꯨꯅꯍꯜꯂꯦ ꯑꯉꯥꯡꯅꯤ ꯈꯪ ꯄꯣꯟꯗꯦꯀꯣ ꯑꯆꯧꯕꯗ ꯑꯗꯨꯗ ꯑꯣꯏꯔꯗꯤ ꯒ꯭ꯌꯥꯟ ꯇꯥꯗꯧꯕ ꯑꯗꯨꯒ ꯐꯨꯅꯒꯦꯅ ꯊꯣꯛꯂꯛꯑꯕꯅꯦꯃꯤ
ꯎꯝ ꯍꯧꯖꯤꯛꯀꯥꯟ ꯑꯉꯥꯡꯈꯩꯁꯤꯦ ꯃꯤꯁꯨ ꯎꯁꯤꯠꯇꯝꯅꯤ ꯍꯥꯏꯕ
ꯍꯣ ꯍꯣꯏ ꯇꯝ ꯀꯨꯍꯅ ꯃ ꯑꯦꯁ ꯀꯋꯥꯅꯤ ꯀꯣ ꯑꯩ ꯑꯣꯖꯥꯒꯥꯁꯦ ꯑꯉꯥꯡ ꯃꯆꯥ ꯃꯆꯥꯒꯤ ꯄꯩꯁꯥꯁ ꯆꯥꯎꯍꯟꯅꯤꯡꯉꯤ
ꯅꯦ ꯃꯣꯏ ꯍꯅ
ꯋꯥꯏ
ꯑ ꯍꯣꯏꯗꯦ ꯍꯪꯉꯝꯗꯕꯗꯨꯗ ꯀ ꯍꯥꯏꯗꯤ ꯏꯀꯥꯏꯕꯁꯨ ꯈꯪꯕ ꯅꯠꯇꯦ ꯑꯗꯩ ꯀꯩꯅꯣ ꯇꯧꯕ ꯅꯠꯇꯕꯅꯤꯅ ꯂꯥꯎꯕꯗꯅ ꯃꯔꯨ ꯑꯃ ꯈꯣꯟ ꯋꯥꯔꯤꯕ
ꯑꯆꯧꯕꯁꯤꯡꯁꯤꯗꯤ ꯂꯥꯏꯔꯤꯛ ꯃꯌꯦꯛꯁꯨ ꯆꯠꯂꯀꯥꯟꯗ ꯇꯥꯛꯄꯅꯤꯅ ꯁꯤ ꯇꯧ ꯁꯤ ꯇꯧ ꯍꯥꯏꯕ ꯈꯛꯇꯅꯤ ꯑꯗꯨ
ꯇꯧꯈꯛ ꯍꯥꯏꯔꯝꯕ ꯈꯛꯇꯅꯦꯕ ꯇꯧꯔꯛꯇ꯭ꯔꯦ ꯑꯗꯨꯝ ꯄꯦꯅꯥꯜꯇꯤ ꯀꯩꯅꯣꯝ ꯐꯨꯒꯦꯔꯥ ꯁꯣꯏꯒꯦꯔꯥ ꯇꯨꯃꯤꯟꯅ ꯑꯗꯨꯝ ꯀꯧ ꯍ ꯌꯥꯅ
ꯍꯣꯏ ꯉꯥꯡ ꯃꯆꯥꯁꯦ ꯁꯨꯡꯍꯥꯡ ꯈꯪꯗ꯭ꯔ ꯄꯣꯠꯇꯨ ꯑꯃꯨꯛ ꯇꯥꯛꯂꯛꯇꯣꯏꯅꯤ
ꯑ ꯏꯪꯗꯦ ꯇꯧꯔꯛꯈ꯭ꯔꯃꯤꯅ ꯈꯪꯉꯦ ꯍꯛꯆꯥꯡꯗꯕ ꯇ
ꯎꯝ ꯑꯩꯕ ꯍ ꯇꯛ ꯅꯨꯃꯤꯠ ꯈꯔꯅꯤꯈꯛ ꯆꯠꯄꯗꯨꯐꯥꯎꯗ ꯏꯁ ꯑꯗꯒꯤ ꯑꯗꯣ ꯑꯃꯨꯛ ꯇꯨꯏꯁꯟ ꯇꯧꯗ꯭ꯔꯗꯤ ꯑꯃꯨꯛ ꯐꯕꯀꯣ ꯑꯗꯧꯕ ꯑꯃ ꯅꯠꯇ꯭ꯔꯒ ꯁ꯭ꯀꯨꯜ ꯄꯨ ꯁ꯭ꯀꯨꯜ ꯄꯨꯔꯒ ꯅꯪ ꯇꯨꯏꯁꯟ ꯇꯧꯗꯕ ꯅꯠꯇ꯭ꯔꯗꯤ ꯐꯤꯒ ꯁꯥꯕ ꯀꯥꯔꯗꯤ ꯑꯣꯏꯊꯣꯛꯇꯦ
ꯎꯝ
ꯌꯥꯗꯦꯕ ꯑꯗꯒꯤ ꯑꯃꯨꯛ ꯑꯗꯨꯒꯤ ꯄꯩꯁꯥꯗꯨꯅ ꯌꯥꯔꯛꯇꯕꯅꯤꯅ
ꯎꯝ ꯁꯥꯕꯁ ꯐꯤ ꯁꯥꯕꯁꯦ ꯐꯖꯅꯗꯤ ꯐꯪꯕ ꯖꯥꯠꯅꯤ ꯑꯗꯨꯗ ꯑꯩꯈꯣꯏꯒꯤ ꯑꯗꯨꯗ ꯈꯛ ꯌꯨꯡꯁꯤꯜꯂꯒ ꯑꯃꯨꯛ ꯄꯩꯁꯥꯁꯦ ꯄꯥꯝꯃꯤꯅꯦꯅ ꯈꯛ ꯏꯁꯥꯒꯤꯒꯗꯤ ꯂꯣꯏ ꯀꯣꯟꯅꯅ ꯂꯣꯏꯅ ꯇꯧꯒꯦ ꯈꯟꯕ ꯉꯝꯕꯅꯦꯕꯀꯣ ꯅꯦ ꯑꯩꯈꯣꯏꯒꯤ ꯑꯁꯨꯝ ꯁꯨꯝ ꯊꯔꯛꯀꯥꯟꯗ ꯆꯍꯤ ꯑꯅꯤꯃꯨꯛ ꯑꯍꯨꯝꯃꯨꯛꯀꯥꯁꯦ ꯁꯨꯝ ꯊꯔꯛꯑꯒ ꯀꯩꯝꯇ ꯑ ꯃꯄꯥꯟꯄꯥꯥꯏꯅ ꯀꯩꯒ ꯊꯣꯛꯇ꯭ꯔꯗꯤ ꯀꯝ ꯇꯧ ꯂꯩꯔꯛꯑꯒꯅ ꯀꯔꯤꯅꯣ ꯑꯣꯏꯅ ꯂꯩꯔꯤꯕ ꯐꯤꯕꯝꯁꯤꯐꯥꯎ ꯀꯥꯟꯗ ꯑꯃꯨꯛ ꯑꯗꯨ꯭ꯔꯕ ꯍꯅꯁ ꯈꯜꯂꯛꯄ ꯑꯃꯐꯥꯎꯛ ꯌꯥꯎꯔꯛꯑꯦꯕ
ꯍꯣꯏ ꯍꯣꯏ ꯄꯩꯁꯥ ꯈꯛꯇꯒꯤꯁꯨ ꯌꯥꯄꯣꯟꯗꯦꯗ ꯑꯗ ꯁꯤꯁꯨ ꯑꯃꯁꯨ ꯌꯥꯅ ꯌꯥꯅꯕ ꯈꯔ ꯈꯔ ꯀꯣ ꯇꯧꯅꯗ꯭ꯔꯗꯤ ꯄꯩꯁꯥꯁꯨ ꯃꯔꯨ ꯑꯣꯏꯗꯣ
ꯑꯥꯏ ꯃꯤꯔꯛ ꯇꯤꯟꯗꯕꯤ ꯁꯨꯝ ꯂꯩꯁꯜꯂꯛꯄꯁꯦ ꯀꯌꯥꯝ ꯄꯪꯁꯜꯂꯦ ꯀꯣꯛꯁꯦꯀꯣ
ꯍꯣꯏ ꯍꯣꯏ ꯇꯧꯕꯅꯦ ꯑꯗꯨꯕꯨꯗꯤ
ꯑꯃꯒ ꯊꯦꯡꯅꯕ ꯀꯥꯟꯁꯦ ꯑꯩꯈꯣꯏ ꯋꯥ ꯉꯥꯡꯕꯒ ꯍꯥꯏꯖꯜꯂꯛꯇꯕꯗꯣ
ꯎꯝ ꯎꯝ
ꯁꯃꯥꯏꯅ ꯇꯧꯋꯦꯕ ꯑꯩꯅ ꯃꯔꯛ ꯑꯃ ꯀꯩꯅꯣ ꯇꯧꯔꯒ ꯂꯩꯔꯝꯕꯩꯀꯥꯟꯗꯨꯗ ꯍꯥꯏꯒꯤ ꯋꯥꯈꯜꯁꯤꯕꯨ ꯍꯟꯊꯗꯕꯒꯤ ꯍꯔꯝꯕ ꯑꯗꯨꯗꯒꯅꯦꯃꯦ
ꯃꯥꯄꯥꯟꯊꯣꯛꯈ꯭ꯔ ꯀꯅ ꯀꯩꯝ ꯇꯧꯗ꯭ꯔ ꯃꯁꯨ ꯋꯥꯈꯟꯁꯦ ꯆꯥꯎꯊꯣꯛ
ꯆꯥꯎꯊꯣꯛꯑꯦ ꯆꯥꯎꯊꯣꯛꯑꯦ ꯑꯩ ꯁꯪꯁꯥꯔꯁꯦ ꯍꯥꯏꯗꯤ ꯀꯅꯥꯝꯇ ꯎꯔꯛꯇꯕꯩ ꯇꯥꯏꯞꯇ ꯃꯥ ꯑꯩꯁꯦ ꯑꯩ ꯑꯩꯁꯦ ꯁꯨꯃꯥꯏꯅ ꯂꯣꯏꯔꯗ꯭ꯔꯥ ꯑꯗꯨꯝ ꯋꯥꯔ ꯂꯩꯔꯗ꯭ꯔꯥ ꯀꯅ ꯑ
ꯈꯥꯟꯕꯤꯀꯟꯗꯟ ꯑꯗꯨꯅꯅꯦ ꯃꯤꯅ ꯄꯩꯁꯥꯒꯤ ꯉꯥꯏꯍꯥꯛ ꯈꯟꯗꯕ ꯃꯤ ꯃꯄꯜ ꯅꯤꯄꯥꯟ ꯊꯣꯛꯄꯅ ꯍꯥꯏꯅꯔꯝꯃꯤꯁꯦ
ꯎꯝ ꯑ ꯑꯗꯨ ꯙꯔꯛ ꯄꯖꯤꯗꯤꯦꯝ ꯊ ꯍꯥꯏꯥꯏ ꯅ
ꯋꯥꯏꯅꯦꯦ ꯇꯧꯔꯤꯦ
ꯇꯣꯅꯤꯗꯣ
ꯎꯝ ꯏꯁꯥꯁꯨ ꯁꯣꯛꯀꯄꯣꯠꯅꯤꯅ ꯃꯁꯤ
ꯁꯣꯏ ꯃꯤꯠ ꯀꯥꯏ ꯌꯥꯝ ꯍꯦꯟꯅ ꯑꯌ ꯌꯧꯅ ꯁꯣꯛꯆꯟꯕ ꯑꯃꯅꯠꯇ꯭ꯔꯒꯁꯨ ꯁꯨꯝ ꯍꯥꯟꯅꯗꯤꯩꯅ ꯇꯨ ꯐꯥꯏꯚ ꯈꯛꯇꯅꯦꯕꯀꯣ ꯁꯣꯛꯑꯝꯁꯦ ꯁꯨꯝ ꯍꯥꯏꯗꯤ ꯎꯠꯇ꯭ꯔꯁꯨ ꯌꯥꯕ ꯏꯁꯇꯦꯖꯇ ꯂꯩꯔꯝꯃꯦꯕ
ꯑ
ꯍꯧꯖꯤꯛꯁꯤꯅ ꯔꯥꯅꯤꯒ ꯈꯔ ꯐꯤꯌꯧ ꯑꯃꯅꯤ ꯁꯥꯔꯨꯕꯗꯨꯗꯒꯤ ꯑꯩꯈꯣꯏ ꯀ ꯀꯩꯅꯣꯗ ꯐꯤꯗ ꯑꯩꯈꯣꯏ ꯍꯤꯕꯣꯛꯇ ꯃꯨꯁ ꯍꯧꯕꯅꯒ ꯃꯄꯥꯟ ꯀꯣꯠꯁꯤꯜꯂꯛ ꯄꯤꯛꯎ
ꯍꯣꯏ ꯍꯣꯏ ꯎꯝ
ꯍꯥꯏꯔ ꯑꯦ ꯑꯗꯒꯤꯩꯅ ꯇꯧꯔꯛꯑꯦ ꯑꯩꯈꯣꯏꯒꯤ ꯌꯦꯦꯟ ꯀꯩꯅꯣꯒꯤꯗ ꯅꯥꯀꯟꯗ ꯑꯃ ꯁꯔꯨ ꯑꯃ ꯂꯧ ꯌꯥꯎꯕꯗꯣ
ꯎꯝ
ꯑꯗꯨꯒꯤꯁꯦ ꯃꯥ ꯐꯤꯁꯦ ꯑꯗꯨꯝ ꯇꯦꯛꯊꯣꯛꯇꯅ ꯁꯥꯔꯛꯄ ꯃꯇꯝꯗ ꯆꯤꯛꯂꯛꯑꯦꯕ ꯈꯪꯕ ꯁꯔꯨꯁꯦ ꯄꯨꯟꯁꯤꯒꯤ ꯀꯩꯅꯣ ꯇꯧꯕꯁꯦ ꯑꯁ ꯑꯣꯏꯔꯛꯑꯣꯗ ꯗꯥꯅ ꯑꯃꯨꯛ ꯈꯜꯂꯛꯄꯗꯣ ꯈꯪꯕ꯭ꯔꯥ ꯁꯥꯏꯌꯦꯕ ꯍꯥꯏꯗꯤ ꯉꯥꯏꯍꯥꯏꯍꯥꯛ ꯁꯪꯉ ꯁꯥꯕ ꯅꯠꯇꯕꯩ ꯃꯑꯣꯡꯗ ꯃꯤꯗꯣ ꯄꯨꯔꯥꯥꯡꯅ ꯍ ꯍꯣ ꯍ ꯍ
ꯌꯥꯅ ꯌꯥꯅꯕ ꯑꯣꯏꯅ ꯇꯧꯔꯦ ꯁꯤꯁꯨ ꯑꯦ ꯋꯥꯔꯒꯅ ꯑꯩꯗꯤꯅꯦ ꯈꯤꯇꯪ ꯇꯠꯂꯛꯄꯁꯦꯀꯣ ꯇꯠꯂꯛꯄ ꯍꯥꯏꯕꯗꯤ ꯏꯁꯥꯒ ꯅꯨꯡꯉꯥꯏꯔꯛꯇ꯭ꯔꯗꯤꯀꯣ ꯅꯝꯐꯨꯒ ꯇꯧꯁꯟꯗꯦ ꯏꯁꯥ ꯁꯣꯛꯀꯅꯤꯅ ꯊꯣꯛꯑꯦ ꯇ ꯄꯣꯊꯥ ꯊꯣꯛꯑꯦ
ꯑꯩꯅ ꯄꯩꯁꯥꯗꯣ ꯍꯥꯏꯗꯤ ꯁꯣꯛꯄꯅꯤꯅ ꯀꯔꯥ ꯑꯃ ꯍꯦꯟꯒꯩ ꯇꯧꯕꯗꯅꯦ
ꯅꯥꯔꯗꯤ ꯑꯩꯈꯣꯏꯅ ꯍꯧꯖꯤꯛ ꯂ ꯂ ꯁꯤꯖꯤꯟꯅꯩꯁꯦ ꯅꯥꯔꯗꯤ ꯗꯣꯛꯇꯔꯗꯗꯤ ꯐꯅꯕ ꯑꯝꯇ ꯌꯦꯡꯕꯤꯌꯣꯅ ꯑꯔꯩ ꯑꯔꯩ ꯄꯨꯊꯣꯛꯇꯅ ꯊꯥꯡꯇꯣꯛꯇꯅ ꯇꯧꯗꯣꯏꯅꯦ ꯇꯕ꯭ꯔꯥ ꯍꯜꯂꯣ ꯑꯥꯗ꯭ꯔꯣ ꯇꯥꯛ ꯔꯃꯤꯦ ꯍꯂꯣ ꯀꯔꯤꯅꯣ ꯃꯤ ꯇꯧꯔꯤꯁꯤꯦꯕꯅꯦ ꯋꯥꯛꯁꯤꯕꯣ ꯍꯜꯂꯣ